ꯍꯥꯜꯂꯣ ꯑꯥ ꯒꯨꯠ ꯃꯣꯔꯅꯤꯡ
ꯍꯦꯒꯠꯂꯕꯣ
ꯑ ꯍꯧꯖꯤꯛꯛꯇ ꯍꯧꯒꯠꯂꯦ
ꯑ꯭ ꯍꯧꯣꯒꯠꯂꯒ ꯑꯩꯈꯣꯏꯁꯨ ꯂꯩꯔꯒ ꯂꯩꯔꯦ ꯋꯥꯛꯀꯤꯡ ꯆꯠꯄ꯭ꯔꯣ ꯉꯁꯤꯗꯤ
ꯑꯦ ꯆꯠꯇꯦ ꯊꯦꯡꯕꯒꯤ ꯂꯥꯏꯔꯤꯛ ꯄꯥꯗꯕ꯭ꯔꯣ ꯅꯪꯗꯤ
ꯂꯥꯢꯔꯤꯛ ꯄꯥꯗꯦ ꯃꯟꯗꯦꯗꯒꯤ ꯄꯥꯔꯒꯦꯅ ꯈꯜꯂꯦ
ꯑꯦ
ꯅꯪꯗꯤ ꯅꯪꯁꯨ ꯄ꯭ꯔꯤꯄꯦꯔꯦꯁꯟꯒꯤ ꯌꯥꯎꯔꯕꯣ
ꯑꯦꯁ ꯍꯥꯎꯗ꯭ꯔꯤ
ꯊꯖꯗꯦꯗ
ꯉꯁꯤꯗꯤ ꯀ꯭ꯔꯤ ꯀ꯭ꯔꯤ ꯊꯕꯛ ꯇꯧꯒꯅꯤ
ꯀ꯭ꯂꯥꯁ
ꯀ꯭ꯂꯥꯁ ꯆꯠꯇꯣꯏꯔ ꯑꯣ ꯄꯨꯡ ꯀꯌꯥꯗꯒꯤ ꯆꯠꯇꯣꯏꯅꯣ
ꯄꯨꯡ ꯇꯦꯟ ꯇꯨ ꯋꯥꯟ ꯐꯥꯎ
ꯃꯤꯗꯤ ꯑꯩꯈꯣꯏꯅ ꯄꯨꯡ ꯕꯥꯔꯣꯗꯒꯤ ꯄꯨꯡ ꯃꯔꯤ ꯐꯥꯎꯕꯅꯦ
ꯑꯣ
ꯅꫭꯏ ꯅꫭꯏ ꯀꯣꯂꯦꯖꯇꯤ ꯀꯔꯤ ꯃꯇꯝ ꯈꯔꯗꯤ ꯋꯥꯏ ꯍꯣꯏ ꯅꫭꯏꯗꯤ ꯀꯣꯂꯦꯖ ꯀꯔꯤ ꯃꯇꯝꯗꯒꯤ ꯂꯣꯏꯗꯣꯏꯅꯣ
ꯎꯝ ꯑ ꯅꯦꯛꯁ ꯅꯦꯛꯁ ꯎꯝ ꯅꯦꯛꯦꯛꯁ ꯏꯔ ꯈꯟꯗꯦ ꯎꯝ ꯑꯒꯁ ꯐꯥꯎꯔ ꯅꫭꯏꯗꯤ ꯀꯔꯝ ꯀꯟꯗ ꯑꯦꯛꯖꯥꯝ ꯊꯥ ꯑ ꯅꯣꯏꯗꯤ ꯀꯔꯝ ꯀꯥꯟꯗ ꯑꯦꯛꯖꯥꯝ ꯊꯥꯗꫭꯏꯅꫭ
ꯈꯪꯗ꯭ꯔꯤꯗ ꯑꯩꯈꯣꯏꯁꯤ ꯑꯩꯈꯣꯏꯗꯤ ꯑꯩꯠꯇꯤꯒꯤ ꯂꯣꯏꯅꯤꯉꯩ ꯃꯥꯜꯂꯦ
ꯑꯣ
ꯅꯪꯗꯤ ꯌꯨꯝ ꯄꯜꯂꯕꯣ ꯄꯜꯕ꯭ꯔꯅ ꯈꯜꯂꯨꯔꯦ ꯑꯈꯣꯏꯗꯤ
ꯄꯥꯟꯗꯦ
ꯄꯥꯟꯗ꯭ꯔꯗꯤ ꯄꯥꯟꯗ꯭ꯔꯤꯀꯣ ꯄꯥꯟꯗꯤ ꯄꯥꯥꯟꯈꯤꯅꯨꯗ ꯉꯜꯂꯤꯗ
ꯑꯩꯒꯤ ꯑꯩꯒꯤ ꯏꯆꯥ ꯑꯅꯤ ꯂꯩꯔꯦ
ꯃꯤꯗꯤ ꯌꯥꯝ ꯊꯨꯅ ꯄꯣꯛꯏꯀꫭ
ꯑ ꯍꯖꯤꯛ ꯇ ꯎꫭꯛꯄꯅꯤ
ꯑ ꯀ꯭ꯂꯥꯁ ꯀꯌꯥ ꯀꯌꯥ ꯀꯥꯔꯦ
ꯑꯩꯔꫭ
ꯍꯣꯏ
ꯀ꯭ꯂꯥꯁ ꯇ꯭ꯋꯦꯂ꯭ꯞ ꯇ ꯇ꯭ꯋꯦꯂ꯭ꯞ ꯇ꯭ꯋꯦꯂ꯭ꯞ
ꯏꯁ ꯃꯤ ꯌꯥꯝ ꯉꯟꯅ ꯇꯧꯈ꯭ꯔꯕ ꯃꯥꯜꯂꯦꯗ ꯃꯗꯨꯃꯥꯏꯅ ꯇꯧꯕꯅꯁꯨ ꯐꯥꯔꯦꯗ ꯑꯦꯗꯤ ꯄꫭꯛꯇ꯭ꯔꯤ
ꯃꯇꯝ ꯈꯔ ꯆꯪꯈꯤꯅꯤ ꯁꯦ
ꯄꯣꯛꯑꯣꯏ ꯄꯣꯛꯑꯣꯏ ꯍꯥꯏꯔꯒ ꯍꯌꯦꯡ ꯑꯣꯏꯅ ꯌꯨꯝ ꯀꯔꯤ ꯍꯥꯏꯕ ꯌꯥꯔꯦ
ꯑꯩꯈꯣꯏ ꯑꯩꯈꯣꯏꯒꯤ ꯏꯆꯥ ꯂꯩꯇ꯭ꯔꯗꯤ ꯅꯣꯏꯒꯤ ꯑꯣꯏꯅ ꯌꯣꯛꯆꯔꯒꯦ ꯌꯥꯕ꯭ꯔꯣ
ꯏꯁ ꯄꯥꯃꯨꯋꯦ ꯄꯤꯕ ꯋꯥꯅ ꯄꫭꯛꯔꯒ
ꯅꯥꯃꯥꯟꯅꯥꯕꯤꯒꯤꯗꯤ ꯄꯤꯕꯥ ꯌꯥꯏꯗꯥꯅ
ꯇꯜꯂꯦ ꯇꯜꯂꯦ
ꯇꯜꯂꯦ ꯇꯟꯒꯥꯅꯨꯗꯥ
ꯑꯗꯨꯗꯤ ꯑꯗꯨ ꯑꯣꯏꯗꯤ ꯗꯝꯆꯥ ꯌꯥꯝ ꯄꯥꯝꯒꯥꯗꯕꯥ ꯃꯥꯜꯂꯦ
ꯑꯩꯗꯤ ꯄꯣꯛꯄ ꯉꯝꯗ꯭ꯔꯤ ꯅꯪꯒꯤ ꯑꯣꯏꯅ ꯌꯦꯡꯒꯦ ꯈꯜꯂꯨꯔꯦ
ꯍꯧꯖꯤꯛꯇꯤ ꯀ꯭ꯔꯤ ꯇꯧꯕ꯭ꯔꯥ ꯅꯪꯗꯤ
ꯀꯩꯝꯇꯥ ꯇꯧꯗꯦꯗꯥ ꯑꯗꯨꯝ ꯗ꯭ꯔꯦꯁ ꯐꯣꯜꯗꯤꯡ ꯇꯧꯕ ꯈꯛꯇꯥꯅꯦ
ꯄꯥꯎꯑꯣ ꯂꯥꯏꯔꯤꯛ ꯄꯥꯔꯣ
ꯅꯪꯗꯤ ꯃꯟꯗꯦꯗꯥꯒꯤ ꯄꯥꯔꯒꯦ ꯍꯥꯏꯔꯒ ꯑꯃꯨꯛꯀꯥ ꯍꯥꯏꯑꯦ ꯅꯪꯗꯤ ꯑꯩꯗꯤ ꯄꯥꯅꯤꯡꯗꯦꯕꯥ ꯍꯧꯖꯤꯛꯀꯥꯟ
ꯍꯧꯖꯤꯛ ꯄꯥꯎ ꯍꯥꯏꯕꯅꯤꯗ ꯅꯪꯅ ꯅꯪ ꯅꯪꯅ ꯄꯥꯕ ꯃꯈꯣꯟꯗꯣ ꯇꯥꯅꯤꯡꯉꯦꯕ
ꯃꯟꯗꯦꯗꯤ ꯄꯥꯃꯤꯟꯅꯔꯁꯦ ꯂꯥꯏꯕ꯭ꯔꯦꯔꯤꯗ ꯆꯠꯂꯥꯒꯥ
ꯍꯣꯏ ꯌꯥꯏꯌꯦ
ꯑꯩ ꯀꯧꯔꯛꯀꯦ ꯀꯣ
ꯑꯥ ꯑꯥ ꯀꯧꯗ꯭ꯔꯥꯗꯤ
ꯑꯗꯣ ꯑꯥ ꯑꯗꯣ ꯅꯪꯒꯤ ꯇꯦꯛꯁꯕꯨꯛꯇꯤ ꯀꯅꯥꯗꯥ ꯄꯤꯗꯣꯏꯅꯣ ꯏꯅꯦꯗꯥ ꯄꯤꯗꯣꯏꯔꯥ
ꯑꯍꯣꯏ ꯃꯉꯣꯟꯗꯥ ꯄꯤꯗꯣꯏꯅꯦ ꯏꯅꯥꯎꯅꯨꯄꯤꯗꯥ
ꯑꯣ
ꯅꯪꯒꯤꯗꯣ ꯅꯪꯒꯤ ꯃꯤ ꯑꯃꯥꯒꯤ ꯅꯤꯕꯤꯔꯝꯒꯦ ꯑꯗꯨ ꯑꯣꯏꯗꯤ
ꯑꯥ ꯑꯥ ꯅꯤꯕꯤꯌꯣ
ꯍꯣꯏ ꯍꯣꯏ ꯅꯤꯕꯤꯔꯒꯦ
ꯄꯥꯁ ꯇꯧꯒꯗ꯭ꯔꯥ ꯇꯧꯔꯣꯏꯗ꯭ꯔꯥꯗꯤ ꯈꯪꯗꯦꯕꯥꯀꯣ
ꯅꯪꯗꯤ ꯇꯧꯅꯤꯗꯥ ꯀꯔꯤꯒꯤ ꯇꯧꯔꯣꯏꯗꯣꯏꯅꯣ ꯂꯥꯏꯔꯤꯛ ꯌꯥꯝ ꯍꯩꯔꯤ ꯁꯤꯗꯤ
ꯑꯩꯈꯣꯏꯅ ꯏꯄꯥꯡ ꯄꯪꯖꯥꯔꯒ ꯂꯩꯔꯤꯁꯦ
ꯇꯠꯂꯥꯍꯦ ꯌꯥꯔꯦ ꯌꯥꯔꯦ ꯈꯪꯖꯥꯔꯦ
ꯌꯥꯝꯅ ꯍꯩꯔꯤꯗꯨꯗꯤ ꯑꯩꯈꯣꯏꯗꯤ ꯌꯥꯝꯅꯥ ꯄꯪ ꯖꯥ ꯕꯥꯅꯦ
ꯎꯝ ꯎꯝ ꯎꯝ ꯎꯝ
ꯅꯣꯡꯃꯥꯗꯤ ꯀꯣ ꯉꯁꯤꯗꯤ ꯌꯦꯟ ꯆꯥꯒꯥꯥꯗꯕ ꯃꯥꯜꯂꯦ
ꯑꯣ ꯑꯥ ꯅꯣꯏ ꯑꯁꯤ ꯁꯨꯇꯤ ꯊꯥꯔꯗꯤꯀꯣ
ꯎꯝ
ꯎꯝ ꯌꯨꯝ ꯆꯠꯇꯣꯏꯔꯥ ꯅꯠꯇ꯭ꯔꯒ ꯁꯤꯗ ꯎꯝ ꯂꯩꯗꯣꯏꯔꯥ
ꯑꯁꯤꯗꯥ ꯂꯩꯔꯒꯥ ꯑꯩꯗꯣ ꯌꯨꯝ ꯊꯣꯛꯀꯦ ꯈꯟꯕꯥ ꯍꯧꯖꯤꯛꯀꯥꯟꯗꯣ ꯑꯗꯨ ꯑꯣꯏꯔꯒꯥ ꯍꯜꯂꯛꯔꯥꯒꯥ ꯑꯁꯤ ꯌꯨꯝꯗ ꯂꯩꯒꯦ ꯑꯃꯨꯛꯀꯥ
ꯑꯣ ꯁꯤ ꯁꯨꯇꯤ ꯊꯣꯛꯔꯥꯗꯤ ꯆꯠꯁꯦ
ꯍꯣꯏ ꯊꯣꯛꯃꯤꯟꯅꯔꯥꯁꯤꯀꯣ ꯅꯪꯕꯨ ꯊꯣꯛ ꯄꯥ ꯀꯥꯟꯗ ꯇꯤꯟꯅꯕ ꯌꯥꯝ ꯐꯪꯗꯦꯗꯥ
ꯏꯁ ꯅꯪꯅꯥ ꯀꯣꯜ ꯇꯧ ꯇꯧꯔꯛꯇꯔꯥꯒꯥ
ꯅꯪꯁꯨ ꯇꯧꯔꯛꯄꯥ ꯌꯥꯗ꯭ꯔꯣ ꯑꯩ ꯇꯧꯔꯛꯇ꯭ꯔꯥꯁꯨ
ꯑꯦ ꯑꯩꯅ ꯀꯣꯜ ꯇꯧꯔꯁꯨ ꯅꯪ ꯇꯧꯗꯦ
ꯑꯦ ꯄꯤꯛ ꯇꯧꯕꯥꯅꯦ ꯅꯪꯁꯨ ꯍꯨꯖꯤꯛꯇꯤ
ꯅꯥꯎꯅꯨꯕꯤ ꯅꯅꯥꯎ ꯑ ꯅꯅꯥꯎꯅꯨꯄꯤꯗꯁꯨ ꯀꯣꯜ ꯇꯧꯔꯛꯑꯦ ꯄꯥꯏꯈꯠꯇꯦ
ꯑꯥ ꯃꯥꯗꯤ ꯃꯥꯁꯨ ꯇꯧꯔꯝꯃꯤꯅꯤ ꯅꯕꯥꯅꯤꯗꯤ ꯑꯗꯨꯝ ꯇꯤꯟꯅꯕꯅꯤꯅ ꯑꯩꯈꯣꯏꯕꯨꯗꯤ ꯇꯧꯔꯛꯇꯕꯅꯤꯅ ꯑꯩꯈꯣꯏꯗꯤ ꯏꯀꯥꯏꯌꯦꯗꯅ
ꯑꯦ ꯑꯦ
ꯂꯥꯛꯑꯣ ꯑꯥ ꯑꯆꯥꯄꯣꯠ ꯆꯥꯃꯤꯟꯅꯔꯁꯦ
ꯍꯣꯏ ꯍꯣꯏ ꯁꯦꯝꯂꯒ ꯀꯣ
ꯎꯝ
ꯑꯗꯨꯃꯥꯏꯅ ꯑꯃꯨꯛꯀ ꯆꯥꯃꯤꯟꯅꯔꯁꯦ
ꯅꯣꯏꯒꯤ ꯑ ꯅꯣꯏꯒꯤ ꯇꯦꯔꯦꯁ ꯂꯩꯕ ꯅꯠꯇ꯭ꯔꯣ
ꯑꯩꯈꯣꯏꯒꯤ ꯇꯦꯔꯦꯁ ꯂꯩꯌꯦ ꯑꯗꯨꯁꯨ ꯍꯧꯖꯤꯛ ꯀꯥꯟꯗꯤ ꯄꯥꯏꯕ ꯅꯨꯡꯉꯥꯏꯇ꯭ꯔꯕꯅꯦ ꯃꯤ ꯌꯥꯝꯅ ꯃꯤ ꯑꯇꯣꯞꯄ ꯌꯨꯝꯁꯨ ꯂꯩꯕꯅꯤꯅꯀꯣ ꯑꯗꯨ ꯑꯣꯏꯔꯁꯨ ꯌꯨꯝꯒꯤ ꯀꯃꯟ ꯔꯨꯝꯗ ꯂꯩꯕꯗꯤ ꯅꯨꯡꯉꯥꯏꯕꯅꯦ
ꯑꯣ ꯑꯩꯗꯤ ꯇꯦꯔꯦꯁꯇ ꯑꯣꯏꯅ ꯐꯝꯂꯒ ꯆꯥꯃꯤꯟ
ꯍꯣꯏ ꯍꯣꯏ ꯑꯩꯈꯣꯏꯒꯤ ꯏꯃꯥꯟꯅꯕꯁꯤꯡ ꯏꯃꯥꯟꯅꯕꯤꯁꯤꯡ ꯑꯩꯈꯣꯏꯒꯤ ꯕꯦꯁ ꯀꯣꯏꯃꯤꯟꯅꯕ ꯃꯇꯝꯗ ꯑꯗꯨꯝ ꯃꯄꯥꯟꯗꯒꯤ ꯇꯦꯕꯜ ꯄꯨꯊꯨꯔꯒ ꯑꯩꯈꯣꯏꯗ ꯑꯗꯨꯝ ꯆꯥꯕ ꯇꯧꯒꯟꯕꯅꯤ
ꯑꯣ ꯑꯗꯨꯃꯥꯏꯅ ꯍꯥꯎꯕꯅꯤꯗ ꯍꯨꯝ ꯍꯨꯝ ꯍꯨꯝ ꯋꯥꯔꯤ ꯁꯥꯟꯅꯔꯒ
ꯍꯣꯏ ꯍꯣꯏ
ꯇꯦꯔꯦ ꯇꯦ
ꯑꯦ ꯀ꯭ꯔꯤ ꯃꯈꯣꯟꯔꯥ
ꯏꯉꯣꯟꯗꯗꯤ ꯀꯩꯝꯇ ꯇꯥꯗꯦꯍꯦ ꯅꯪꯉꯣꯟꯗꯒꯤ ꯑꯣꯏꯔꯝꯅꯤ
ꯑꯣ ꯃꯈꯣꯟ ꯖꯥꯠ ꯖꯥꯠ ꯊꯣꯛꯑꯦ
ꯎꯝ
ꯑ ꯌꯨꯝꯗꯗꯤ ꯀꯅꯥ ꯀꯅꯥ ꯂꯩꯕ꯭ꯔꯥ
ꯑ ꯌꯨꯝꯗꯗꯤ ꯍꯧꯖꯤꯛꯀꯥꯟꯗꯤ ꯃꯃꯥ ꯈꯣꯏꯅꯦ ꯏꯅꯥꯎꯅꯨꯄꯤ ꯈꯣꯏꯅꯦ ꯃꯣꯏ ꯈꯛꯇꯕꯨ ꯉꯥꯏꯔꯦ
ꯑꯣ ꯎꯝ ꯅꯅꯥꯎꯅꯄꯤ ꯃꯄꯥꯟ ꯊꯣꯛꯑꯦ ꯍꯥꯏꯕ ꯅꯠꯇ꯭ꯔꯣ
ꯑꯥ ꯑꯥ ꯑꯃꯨꯛꯀ ꯆꯠꯈ꯭ꯔꯕꯅꯤ ꯃꯥꯒꯤ ꯇ꯭ꯔꯦꯅꯤꯡ ꯁꯥꯔꯇꯤꯐꯤꯀꯦꯠ ꯃꯗꯨ ꯅꯠꯇ꯭ꯔꯗꯤ ꯄꯤꯔꯔꯣꯏꯕ ꯑꯗꯨꯒꯤ ꯇ꯭ꯔꯦꯅꯤꯡ ꯁꯥꯔꯇꯤꯐꯤꯀꯦꯠ ꯃꯥ ꯆꯪꯉꯔꯣꯏꯁꯤꯔ ꯍꯥꯏꯔꯒ ꯊꯥ ꯑꯅꯤ ꯑꯍꯨꯝ ꯈꯛꯇ ꯉꯥꯏꯔꯕꯒꯤ ꯃꯥꯗꯣ ꯆꯪꯕ ꯑꯃꯨꯛꯀꯥ ꯇꯧꯔꯒꯦ ꯍꯥꯏꯈ꯭ꯔꯕ
ꯑꯥ
ꯃꯗꯨ ꯂꯩꯇꯔꯥꯗꯤ ꯃꯥꯗꯣ ꯏꯟꯇꯔꯚꯤꯌꯨꯒꯨꯝꯕ ꯆꯠꯄ ꯅꯨꯡꯉꯥꯏꯇꯦ ꯍꯥꯏꯕꯀꯣ ꯁꯥꯔꯇꯤ ꯇꯤꯀꯦꯠꯇꯤ ꯂꯩꯔꯦ ꯑꯗꯨ ꯑꯗꯨ ꯃꯣꯏꯒꯤ ꯇ꯭ꯔꯦꯅꯤꯡꯒꯤ ꯁꯥꯔꯇꯤꯐꯤꯀꯦꯠ ꯂꯩꯗꯅ ꯊꯕꯛꯇꯤ ꯑꯌꯥꯝꯕꯅ ꯁꯦꯂꯦꯛ ꯇꯧꯕ ꯅꯨꯡꯉꯥꯏꯌꯦ ꯍꯥꯏꯌꯦ
ꯑꯥ ꯎꯝ ꯎ ꯅꯪꯒꯤꯅꯅꯥꯎꯅꯨꯄꯤꯗꯣ ꯎꯝ ꯐꯨ ꯇꯣꯗ ꯎꯕ ꯀꯥꯟꯗ ꯈꯪꯗꯦ ꯎꯕꯒꯨꯝ ꯎꯗꯕꯒꯨꯝ ꯇꯧꯋꯦ ꯅꯅꯥꯎꯅꯨꯄꯤꯅ ꯅꯍꯥꯟ ꯎꯍꯜꯂꯦꯕ ꯎꯝ
ꯐꯦꯃꯤꯂꯔꯗꯤ ꯑꯣꯏꯔꯝꯅꯤ ꯃꯤꯒꯤ
ꯑꯗꯨꯅꯦ ꯎꯕꯒꯨꯝꯁꯨ ꯇꯧꯕ ꯎꯗꯒꯨꯝꯨꯁꯨ ꯇꯧꯕ
ꯑꯗꯨꯃꯥꯏꯅ ꯇꯧꯕ꯭ꯔꯣ
ꯑꯥ ꯑꯗꯨꯃꯥꯏꯅ ꯇꯧꯋꯦ ꯅꯪ ꯀ ꯇꯥꯔꯒ
ꯑ ꯅꯍꯧꯅ ꯄꯔꯁꯁꯨ ꯁꯤꯗ ꯂꯦꯀꯣ
ꯑ ꯂꯣꯏꯅꯃꯛ ꯂꯩꯌꯦꯦ ꯑꯩꯈꯣꯏ ꯑꯩꯈꯣꯏꯒꯤ ꯏꯅꯥꯎꯅꯨꯄꯥ ꯈꯣꯏꯗꯤ ꯂꯣꯏꯅꯃꯛ ꯁꯤꯗꯒꯤ ꯂꯥꯏꯔꯤꯛ ꯇꯝꯅꯒ ꯂꯩꯕꯅꯤꯅꯀꯣ
ꯎꯝ ꯅꯪꯒ ꯆꯞ ꯃꯅꯦꯁ ꯉꯍꯥꯛ ꯍꯈꯣꯏ ꯆꯠꯄꯗꯣ
ꯎꯝ
ꯑꯩꯈꯣꯏ ꯆꯠꯄ ꯀꯥꯟꯗ ꯎꯋꯦ
ꯀꯅꯄꯥ ꯕꯔꯥ
ꯑꯥ
ꯑꯥ
ꯏꯅꯥꯎ ꯅꯨꯨꯄꯤꯅ ꯁꯤ ꯅꯪꯒꯤ ꯅꯪ ꯐꯦ ꯍꯥꯏꯕ ꯎꯝꯣꯡ ꯐꯅꯤ ꯍꯥꯏ
ꯑ ꯑꯩꯉꯣꯟꯗꯒꯤ ꯍꯦꯟꯅ ꯋꯥꯡꯈ꯭ꯔꯕꯅꯤ ꯃꯣꯏꯁꯦ
ꯎꯝ
ꯃꯁꯤꯅ ꯄꯤꯛꯀꯗꯧꯔꯦ ꯍꯧꯖꯤꯛꯀꯥꯟꯗꯤ
ꯄꯤꯉꯁꯨꯣ ꯋꯥꯡꯉꯦꯅ ꯌꯥꯔꯦ ꯏꯁ ꯃꯖꯥꯏꯦ
ꯄꯛꯃꯗ ꯌꯦ ꯂꯥꯏꯅꯥ ꯃꯤ ꯂꯩꯕ ꯃꯤ ꯃꯥꯜꯂꯥꯛꯀꯗꯧꯔꯦ
ꯆꯒꯤꯦꯦꯝ ꯁꯣ
ꯆꯥꯛꯇꯤ ꯌꯥꯝ ꯆꯥꯏ ꯑꯦꯄꯦꯇꯥ ꯌꯥꯝ ꯐꯩꯌꯦ ꯎꯄꯥꯏ ꯂꯩꯕꯤꯑ
ꯝ ꯊꯖꯗꯦ
ꯏꯄꯠꯇ ꯑꯥꯏꯇꯤ ꯌꯥꯝꯅ ꯐꯖꯩꯦꯅ ꯑꯩꯅ ꯈꯪꯅꯕꯒꯤ ꯋꯥꯅꯤ
ꯑꯦꯁ ꯑꯥꯏꯗꯤꯌꯥ ꯍꯧꯖꯤꯛꯀꯥꯟꯅꯤ ꯍꯧꯖꯤꯛ ꯌꯥꯝ ꯑꯣꯏꯥ ꯈꯪꯕꯤ ꯁꯣꯄꯨ ꯆ ꯆ ꯀꯔꯃꯦ
ꯄ ꯂꯩ ꯁꯅꯥ ꯁꯍꯔꯤꯕ ꯅꯅꯔꯣꯜ ꯑꯃ
ꯎꯝ ꯅꯣꯏꯒꯤ ꯅꯣꯏꯒꯤ ꯅꯣꯏꯒꯤ ꯏꯔꯣꯟꯗꯗꯤ ꯅꯨꯡꯉꯥꯏꯔꯝꯒꯅꯤ
ꯍꯣꯏ ꯂꯩꯕꯁꯨ ꯅꯨꯡꯉꯥꯏ ꯑꯗꯨ ꯑꯣꯏꯔꯁꯨ ꯑꯩꯈꯣꯏꯒꯤ ꯃꯌꯥꯗ ꯐꯦꯟ ꯂꯥꯛꯇꯅꯤꯅꯀꯣ ꯈꯔꯗꯤ ꯂꯩꯕ ꯅꯨꯡꯉꯥꯏꯇꯦꯕ
ꯑꯣ ꯑꯩꯒꯤ ꯐꯦꯟꯁꯨ ꯌꯥꯗꯦ ꯇꯨꯒ꯭ꯔꯥ
ꯁꯦꯃꯣꯟ ꯍꯥꯏꯌꯗꯤꯅꯥ
ꯑꯦ ꯉꯥꯏꯍꯥꯛꯅ ꯅꯪꯗꯒꯤ ꯑꯗꯨꯝ ꯍꯥꯏꯈ꯭ꯔꯦ ꯁꯦꯝꯕꯤꯗꯦ
ꯌꯥꯗꯗꯕ꯭ꯔꯣ
ꯎꯝ ꯌꯥꯕꯨꯗꯤ ꯌꯥꯏꯑꯕꯀꯣ ꯇꯥꯞꯄꯦꯕ
ꯑꯗꯨꯝ ꯀꯝꯄ꯭ꯂꯦꯟ ꯇꯧꯔꯣ ꯅꯣꯏꯁꯨ ꯂꯩꯔꯛꯀꯗꯧꯕꯅꯤꯅ
ꯅꯣꯏ ꯆꯠꯄ ꯀꯥꯟꯗ ꯀꯝꯄ꯭ꯂꯦꯟ ꯇꯧꯋꯦ
ꯍꯣꯏ ꯍꯣꯏ ꯅꯣꯏ ꯔꯨꯝ ꯆꯦꯟꯖ ꯇꯧꯔꯛꯔꯣꯏꯗ꯭ꯔꯥ
ꯎ ꯊꯗ ꯇꯕ ꯇꯕ ꯃꯥꯥꯟꯗꯦ ꯇꯧꯕꯗꯤ ꯇꯧꯅꯤꯡꯉꯦ ꯑꯗꯨ ꯇꯧꯒꯗꯕꯗꯤ ꯃꯗ
ꯑꯣ ꯐꯔꯦ ꯐꯔꯦ ꯃꯗꯨ ꯂꯁꯤꯠ
ꯎꯝ
ꯑꯇꯣꯞꯄ ꯖꯥꯠ ꯖꯥꯠ ꯇꯧꯕꯁꯨ ꯁꯛꯇꯤꯃꯨꯗꯒꯨꯝꯅꯁꯨ ꯐꯥꯏꯔꯦ
ꯎꯝꯝ ꯍ
ꯇꯔ
ꯎꯝ ꯑꯥꯒꯁ ꯑꯥꯒꯁꯒꯨꯝꯕꯗ ꯑꯦꯛꯖꯥꯝ ꯊꯥꯒꯗ ꯃꯥꯜꯂꯦ ꯀꯣ
ꯑꯥ ꯑꯁ
ꯑꯩꯈꯣꯏꯁꯨ ꯑꯩꯈꯣꯏꯁꯨ ꯍꯣꯠꯅꯔꯒꯦ
ꯎ ꯑꯗꯨꯃꯥꯏꯅ ꯇꯧꯔꯤꯁꯦ ꯎꯄꯥꯏ ꯂꯩꯇ꯭ꯔꯦ
ꯇꯁꯨ ꯄꯗ ꯀ ꯇ ꯎ ꯄꯥꯏ ꯅꯇ
ꯑꯁ ꯅꯣꯏꯗꯤ ꯌꯥꯝ ꯄꯑꯦ
ꯄꯥꯗꯅꯍꯥꯟꯅ ꯄꯅꯦ
ꯈꯪꯈ꯭ꯔꯦ ꯈꯪꯗ꯭ꯔꯦ ꯈꯪꯈ꯭ꯔꯦ ꯑꯗꯨꯅ